ꯀꯞꯄꯤꯔꯣ ꯀꯩꯅꯣ ꯇꯥꯏꯌꯦ
ꯑꯣ ꯀꯩꯗꯧꯔꯤꯅꯣ
ꯅꯣꯏ ꯍꯔꯥꯎ ꯈꯣꯡꯕ ꯃꯈꯣꯟꯒ ꯐꯖꯅ ꯇꯥꯏꯅꯦ
ꯃꯥꯡꯒꯣꯜꯗ ꯂꯩꯌꯦ ꯃꯥꯡꯒꯣꯟꯅ ꯈꯔ ꯍꯥꯏ ꯁꯨꯃꯥꯡꯗ ꯍꯥꯏꯐꯦꯠ ꯉꯥꯍꯧ ꯁ ꯆꯥꯛꯁꯦ ꯊꯣꯛꯂꯛꯄ ꯑꯣꯏꯕ ꯑꯗꯨꯗꯒꯤ ꯉꯍꯧ ꯁ ꯁꯨꯝ ꯆꯠꯄꯅꯤꯅ ꯌꯨꯝꯗ ꯑꯃꯨꯛ ꯂꯩꯕꯗꯨꯗꯤ ꯀꯟꯅ ꯉꯥꯡꯕꯗ ꯅꯨꯡꯉꯥꯏꯇꯕ ꯃꯤ ꯑꯍꯟ ꯀꯩ ꯀꯩꯀꯩ ꯇꯨꯝꯈ꯭ꯔꯕꯅꯤꯅ ꯑꯃꯨꯛ ꯇꯨꯝꯕ ꯊꯨꯒꯥꯏꯕ ꯑꯣꯏꯅ ꯊꯣꯛꯑꯅꯤꯅ ꯁꯨꯝ ꯆꯥꯛ ꯄꯤꯛ ꯊꯟꯅ ꯆꯥꯁꯤꯜꯂꯨꯕꯒꯤ ꯁꯨꯃꯥꯡꯁꯤꯗ ꯍꯟꯀꯠ ꯍꯟꯊꯛ ꯍꯟꯒꯠ ꯍꯟꯗ ꯑꯗꯨꯗꯨꯅ ꯁꯨꯝꯃꯥꯡꯁꯤ ꯍꯥꯏꯔꯗꯤ ꯅꯥꯄꯤ ꯀꯩꯀꯩ ꯃꯌꯥꯝ ꯍꯧꯋꯦꯅ ꯍꯥꯔꯧ ꯈꯣꯡꯕꯁꯨ ꯑꯗꯨꯝ ꯇꯥꯔꯤꯅꯤ
ꯍꯣ ꯑꯩ ꯍꯥꯏꯒꯦ ꯁꯨꯃꯥꯡꯗꯨ ꯈꯛꯇꯪ ꯅꯠꯇꯦ ꯅꯣꯏꯒꯤ ꯑꯁꯥꯡꯕꯗꯣ ꯐꯠ ꯊꯣꯛꯂꯛꯑꯣ ꯑꯗꯨꯒꯅꯦ ꯁꯣꯔꯣꯛ ꯑꯁꯥꯡꯕꯗꯨꯅꯦ ꯑꯁꯣꯝ ꯅꯥꯀꯟ ꯃꯇꯥꯏꯔ‌ꯣꯝ ꯆꯠꯄ ꯇꯜꯂꯦ ꯍꯥꯏꯔꯁꯨꯅꯦ ꯁ꯭ꯀꯨꯜ ꯂꯩꯕ ꯁꯥꯏꯠꯇꯣ ꯑꯗꯣꯝ ꯁꯥꯏꯗ ꯆꯠ ꯁꯥꯥꯅꯣ ꯍꯥꯡꯅ ꯐ꯭ꯔꯤ ꯑꯣꯏꯅ ꯁꯥꯟꯅꯧ ꯋꯥꯔꯤ ꯑꯗꯨ ꯑꯗꯨꯗ ꯑꯗꯨꯐꯥꯎ ꯆꯠꯄꯒꯤ ꯆꯥꯁꯤꯜꯂꯒ ꯅꯪꯅ ꯁꯨꯃꯥꯡꯗꯨꯗ ꯊꯦꯠ ꯊꯦꯠ ꯇꯧ ꯂꯩꯗꯧ ꯁꯔꯨꯛꯇꯤꯅꯦ ꯑꯁꯥꯡꯕꯗꯨꯗ ꯍꯪꯒꯠ ꯍꯟꯗꯥ ꯆꯠ ꯁꯥꯟꯅꯧ ꯑꯗꯨꯅꯅꯦ ꯃꯇꯝꯁꯨ ꯈꯪꯍꯧꯔꯣꯏ ꯅꯁꯥꯁꯨ ꯐꯅꯤ ꯑꯗꯒꯤ ꯋꯥꯔꯤ ꯋꯥꯇꯥꯏ ꯁꯥꯟꯅꯕꯗꯨꯁꯨ ꯐ꯭ꯔꯤ ꯑꯣꯏꯔꯦ ꯁꯣꯔꯣꯛ ꯑꯣꯏꯔꯕꯅꯤꯅ ꯃꯤꯁꯨ ꯂꯣꯏꯅ ꯆꯪꯅꯈ꯭ꯔꯕꯅꯦ ꯃꯌꯨꯝ ꯃꯌꯨꯝꯗ ꯀꯩꯅꯣꯅꯦ ꯁꯨꯃꯥꯡ ꯃꯊꯛꯇꯨꯗ ꯎꯛ ꯂꯩꯗꯨꯕꯣ
ꯁꯣꯔꯣꯛꯇ ꯁꯥꯟꯅꯕꯗꯣ ꯌꯥꯏꯑꯦꯕꯀꯣ ꯑꯗꯣ ꯒꯥꯔꯤ ꯀꯔꯤ ꯃꯈꯣꯟ ꯌꯥꯝ ꯊꯣꯛꯄ ꯈꯣꯠꯄ ꯇꯧꯕ ꯑꯗꯩ ꯎꯐꯨꯝ ꯃꯌꯥꯝ ꯊꯥꯡꯕꯗꯣ ꯑꯗꯨꯗꯨꯒꯤ ꯇꯟꯕ ꯑꯗꯨꯗꯒꯤꯗꯤ ꯃꯤꯅ ꯎꯕ ꯀꯥꯟꯁꯨ ꯑꯦ ꯁꯨ ꯌꯥꯝ ꯊꯦꯡꯉꯀꯥꯟꯗ ꯑꯁꯤꯕꯨ ꯑꯗꯨꯒꯤ ꯃꯆꯥ ꯅꯠꯇ꯭ꯔꯣ ꯑꯁꯤ ꯇꯧꯔꯤꯁꯤꯕꯨ ꯌꯦꯡꯉꯨꯅꯤꯅ ꯄꯤ ꯀꯩꯅꯣ ꯀ ꯋꯥꯔꯤ ꯁꯥꯟꯅꯩꯁꯤ ꯀꯅꯥ ꯑꯣꯏꯔꯖꯥꯠꯅꯣ ꯀꯩꯗꯧꯔꯖꯥꯠꯅꯣ ꯅꯍꯟꯈꯩ ꯁꯨꯃꯥꯏꯅ ꯇꯧꯗꯕꯅꯤ ꯈꯣꯠꯇꯕꯅꯤ ꯍꯥꯏꯕꯗꯤ ꯂꯩꯗꯅ ꯂꯩꯀꯥꯏꯒꯤ ꯁꯨꯝ ꯃꯆꯤꯟ ꯇꯣꯡꯕꯤ ꯈꯔ ꯂꯩꯕꯗꯣ ꯑꯗꯨꯗ ꯑꯃꯨꯛ ꯍꯦꯛ ꯎꯊꯣꯛꯈ꯭ꯔꯒ ꯑꯃꯨꯛ ꯉꯥꯡꯅꯕꯁꯨ ꯑꯃꯨꯛ ꯅꯨꯡꯉꯥꯏꯇꯕ ꯑꯗꯨꯗꯨꯒꯤꯅꯤꯅꯦ ꯌꯨꯝꯗ ꯁꯨꯝ ꯂꯩꯔꯒ ꯌꯥꯅ ꯌꯥꯅꯕ ꯇꯧꯔꯤꯗꯨꯅꯦ
ꯍꯣ ꯑꯣꯏꯔꯣꯏ ꯑꯣꯏꯔꯣꯏ ꯍꯧꯖꯤꯛ ꯑꯗꯨꯒꯨꯝꯕ ꯉꯥꯡꯒꯗꯨꯕ ꯃꯤ ꯑꯝꯇ ꯆꯪꯗꯦ ꯃꯤꯅ ꯉꯥꯡꯉꯅꯤꯗ ꯈꯜꯂꯒ ꯂꯩꯔꯗꯤꯅꯦ ꯌꯥꯔꯔꯣꯏ ꯀꯣ ꯅꯪꯅ ꯂꯥꯟꯅ ꯇꯧꯔꯨꯅꯨ ꯐꯣꯟ ꯋꯥꯔꯤ ꯁꯥꯟꯅꯕꯕꯨ ꯀꯩꯅꯣ ꯅꯪꯕꯨ ꯍꯧꯖꯤꯛ ꯆꯍꯤ ꯑꯃ ꯇꯔꯥꯃꯥꯊꯣꯏ ꯇꯔꯥꯅꯤꯊꯣꯏꯒꯤ ꯑꯉꯥꯡꯂꯣ ꯑꯥ ꯆꯍꯤꯅ ꯀꯨꯟꯊ꯭ꯔꯥ ꯁꯨ ꯁꯨꯔꯀꯥꯟꯗꯨꯗ ꯐꯣꯟ ꯋꯥꯔꯤ ꯁꯥꯟꯅꯕꯤꯕ ꯃꯤꯅ ꯑꯗꯨ ꯍꯥꯏꯅꯈꯤꯅꯤꯅꯦ ꯑꯗꯨꯒꯤ ꯅꯠꯇꯦ ꯅꯪꯒꯤꯗꯣ ꯋꯥꯏꯐꯥꯏ ꯁꯝꯕ ꯌꯥꯔꯣꯏꯗꯧꯕ ꯑꯥꯗ ꯊꯣꯛꯈ꯭ꯔꯗꯤ ꯑꯗꯨꯒꯤ ꯑꯣꯏꯔꯕ ꯑꯣꯏꯗꯣꯏꯅꯦ ꯅꯪ ꯈꯨꯝꯕ ꯍꯩꯇꯕꯩꯅꯦ
ꯅꯠꯇꯦ ꯅꯠꯇꯦ ꯑꯩ ꯍꯥꯞꯈ꯭ꯔꯦꯅ ꯍꯥꯞ ꯄꯤ ꯅꯪ ꯈꯪꯅꯗꯦ ꯅꯍꯥ ꯑꯗ ꯀꯩꯅꯣ ꯇꯧꯗ꯭ꯔꯁꯨ ꯋꯥꯏ ꯁꯟꯅꯅꯕ ꯌꯥꯗꯕ ꯄꯩꯁꯥ ꯀꯩꯅꯣ ꯇꯧꯗꯅ ꯈꯣꯠꯇꯅ ꯇꯧꯔꯤꯗꯨꯗꯤ
ꯑꯗꯨ ꯑꯣꯏꯔꯗꯤꯅꯦ ꯊꯣꯛꯑꯒ ꯁꯥꯟꯅꯧ